ꯑꯣ ꯅꯨꯡꯉꯥꯏꯔꯤꯌꯦ ꯋꯥꯔꯤ ꯁꯥꯟꯅꯗꯕ ꯌꯥꯝ ꯀꯨꯏꯔꯦꯅꯦ
ꯍꯣꯢ ꯀꯨꯏꯔꯦ ꯑ ꯎꯝ ꯐꯝꯃꯤ ꯌꯦꯁ ꯁꯤꯡꯖꯨ ꯆꯥꯁꯤꯔꯥ ꯈꯜꯂꯦ ꯏꯇꯣꯝꯗ ꯑꯃꯨꯛ ꯁꯦꯝꯕ ꯇꯟ ꯏꯇꯣꯝꯇ ꯑꯃꯨꯛ ꯁꯦꯝꯕ ꯇꯟꯗꯅ ꯐꯝꯃꯤꯅꯦ ꯑꯩꯈꯣꯏ ꯏꯃꯥꯗꯣ ꯍꯥꯟꯅ ꯆꯥꯈ꯭ꯔꯦꯕ
ꯆꯥꯎꯑꯣꯅꯥ
ꯆꯥꯁꯤꯔꯥ ꯈꯜꯂꯤ ꯈꯥꯃꯦꯟ ꯑꯈꯥꯕ ꯌꯥꯝ ꯈꯥꯗꯕ ꯅꯠꯇꯕ
ꯑꯣ ꯑꯣ
ꯑꯣ ꯑꯣ ꯋꯥꯏꯠꯇꯣ
ꯑ ꯍꯣꯏ ꯍꯣꯏ
ꯑꯗꯨꯒ ꯉꯧꯕꯗꯣ ꯑꯗꯨꯒ ꯑꯗꯨꯒ ꯑꯗꯨꯒ ꯑꯗꯨꯒ ꯍꯋꯥꯏꯠ ꯀꯩꯅꯣꯗꯣ ꯍꯋꯥꯏ ꯀꯩꯅꯣꯗꯣ ꯑꯁꯥꯡꯕꯗꯣ ꯍꯋꯥꯏ ꯑꯁꯥꯡꯕ ꯍꯥꯏ ꯆꯁꯦꯔꯥ ꯈꯜꯂꯤꯅꯤ ꯆꯥꯛ ꯂꯝꯈꯠꯂꯛꯑꯦ ꯍꯧꯖꯤꯛ
ꯑꯩ ꯑꯩꯈꯣꯏꯗꯤ ꯀꯩꯅꯣ ꯄꯨꯡꯕꯔꯣ ꯍꯦꯟ ꯑ ꯄꯨꯡ ꯑꯃ ꯇꯥꯔꯝꯗꯥꯏꯗ ꯑꯌꯨꯒꯤ ꯆꯥꯛ ꯆꯥꯕꯅꯦ ꯑꯗꯨꯒꯤ ꯂꯥꯝꯗ꯭ꯔꯦ
ꯅꯣꯏꯗꯤ ꯀꯩ ꯍꯥꯏꯅꯤ
ꯑꯍꯣꯏ ꯑꯩꯈꯣꯏ ꯈꯛꯇ ꯂꯩꯕꯅꯤꯅꯀꯣ ꯑꯩꯗꯣ ꯆꯥꯛ ꯊꯣꯡꯕꯗꯤ ꯉꯟꯅ ꯂꯣꯏꯁꯤꯜꯂꯦ ꯑꯗꯣ ꯀꯩꯅꯣ ꯇꯧꯕꯒꯤ ꯌꯨꯝꯁꯦ ꯔꯨꯝ ꯀꯩꯀꯥꯗꯣ ꯁꯦꯡꯗꯣꯛꯄ ꯑꯃꯨꯛ ꯎꯆꯤ ꯂꯩꯕꯒꯤꯀꯣ ꯌꯥꯗꯦꯕ ꯌꯥꯝꯅ ꯑꯁ ꯂꯥꯡꯉꯦꯕ ꯃꯣꯏꯁꯦ ꯑꯗꯨꯅꯦ ꯑꯗꯨꯒꯤ ꯁꯦꯡꯗꯣꯛꯄ
ꯏꯍꯤꯡꯗꯣ
ꯑꯗꯨꯅꯦ ꯑꯁ ꯄꯥꯏꯌꯦꯕ ꯃꯊꯛ ꯃꯊꯛꯇꯒꯤꯀꯣ ꯃꯣꯏꯗꯣ ꯌꯥꯝꯃꯟꯕ ꯒꯤ
ꯎꯠꯆꯤꯒꯤ ꯃꯌꯨꯡ ꯑ ꯌꯨꯡ ꯍꯥꯏꯗ ꯑꯗꯨꯖꯨ ꯃꯅꯝ ꯌꯥꯝ ꯅꯝꯊꯤꯕꯅꯦ ꯍꯩꯅ
ꯎꯝ ꯎꯝ ꯎꯝ ꯀꯩꯅꯣꯁꯨ ꯕ꯭ꯂꯦꯡꯀꯦꯠ ꯀꯩꯀꯥꯁꯨ ꯂꯣꯏꯅ ꯕꯣꯔꯥꯗ ꯍꯥꯟꯁ ꯍꯥꯟ ꯍꯥꯟꯕꯅꯦ ꯆꯥꯎꯕꯒꯤꯀꯣ ꯎꯝ
ꯕꯣꯔꯥꯗ ꯍꯥꯜꯂꯁꯨ ꯃꯣꯏꯗꯤ ꯎꯆꯤꯅꯤꯅ
ꯎꯝ ꯀꯩꯅꯣ ꯕꯣꯔꯥ ꯀꯩꯗꯣ ꯆꯦꯡ ꯑ ꯔꯁꯟꯒꯤ ꯁꯨꯛ ꯑꯁꯨ ꯄꯔꯒꯤ ꯕꯣꯔꯥꯗꯣ ꯑꯗꯨꯒꯨꯝꯕꯗꯤ ꯃꯣꯏ ꯆꯥꯏꯌꯦ ꯑꯗꯣ ꯕꯣꯔꯥ ꯑꯁꯤ ꯄ꯭ꯂꯥꯁꯇꯤꯛꯀꯤ ꯁꯤꯃꯦꯟ ꯀꯩꯀꯥꯒꯤ ꯗꯣ ꯑꯗꯨ ꯑꯗꯨꯗ ꯍꯥꯟꯕꯗꯤ ꯃꯣꯏꯁꯦ ꯈꯔ ꯇꯧ ꯀꯩ ꯇꯧꯗꯦ ꯑ ꯀꯥꯏꯕꯒꯨꯝꯕ ꯂꯩꯔꯗꯤ ꯑꯗꯨꯝ ꯑꯗꯨꯗꯒꯤ ꯆꯥ ꯆꯥꯔꯦ ꯑꯗꯣ ꯀꯥꯏꯕ ꯂꯩꯇ꯭ꯔꯗꯤꯀꯣ ꯇꯧꯗꯤ ꯇꯧꯗꯦ ꯑꯗꯣ ꯈꯪꯗꯦ ꯍꯩꯄꯥ ꯁꯥꯕꯁꯤꯅ ꯆꯥꯕꯅꯤ ꯑꯥ ꯑꯩꯁꯨ ꯑ ꯍꯣꯏ ꯅꯣꯏ ꯅꯛꯅꯕꯩꯪ ꯌꯨꯝꯗꯣ ꯑꯗꯨꯕꯨ ꯀꯣꯜ ꯇꯧꯋꯦꯕ ꯑꯩ ꯎꯝ ꯀꯣꯜ ꯇꯧꯋꯦ ꯑꯥ ꯍꯣꯏ ꯍꯣꯏ
ꯎꯝ
ꯅꯣꯡꯆꯨꯋꯦ ꯍꯥꯏꯕ ꯑꯩꯅ ꯅꯣꯟꯗ ꯃꯥꯅ ꯅꯣꯡ ꯆꯨꯋꯦ ꯍꯥꯏꯌꯦ ꯑꯗꯨꯒ ꯁꯥꯁꯨ ꯁꯥꯏꯌꯦ ꯍꯥꯏ ꯍꯥꯏꯕꯒꯤ ꯑꯩꯗꯣ ꯑꯃꯨꯛ ꯀꯥꯎ ꯀꯥꯎꯔꯒ ꯑꯗꯨꯗꯤ ꯄꯥꯝꯕꯤ ꯎꯄꯥꯝꯕꯤ ꯃ ꯑ ꯃꯛ ꯃꯛ ꯍꯥꯏ ꯃꯈꯥꯗ ꯐꯛ ꯊꯥꯔꯒ ꯐꯝꯃꯣ ꯍꯥꯏꯕ ꯑꯩꯅ ꯍꯥ ꯍꯥ ꯃꯅ ꯀꯩꯅꯣ ꯑꯩ ꯅꯣꯡ ꯅꯣꯡ ꯆꯨꯋꯦ ꯍꯥꯏꯔꯒ ꯑ ꯑꯩꯖꯨ ꯉꯥꯎꯕ ꯍꯧꯕ ꯅꯦꯠꯋꯛ ꯌꯥꯝ ꯅꯨꯡꯉꯥꯏꯇꯦ ꯃꯥꯕꯨ ꯀꯣꯜ ꯇꯧꯔꯗꯤ
ꯑꯣ ꯀꯩꯒꯤꯅꯣ
ꯈꯪꯗꯦ ꯅꯦꯠꯋꯥꯛ ꯅꯨꯡꯉꯥꯏꯇꯦ ꯆꯥꯟꯅꯗꯕ ꯃꯥꯜꯂꯦ ꯈꯣꯏꯅꯤꯁꯦ
ꯑꯣ ꯑꯣꯏꯔꯝꯒꯅꯤ ꯗꯨꯗꯤ
ꯑꯩꯈꯣꯏ ꯂꯩꯀꯥꯏꯒꯤ ꯅꯨꯄꯤ ꯑꯃꯗꯨꯁꯨ ꯑꯗꯨꯗꯁꯨ ꯑꯪ ꯑꯗꯨꯗꯁꯨ ꯀꯣꯜ ꯇꯧꯕꯗꯣ ꯃꯥ ꯃꯥꯁꯨ ꯌꯥꯗꯦ ꯍꯥꯏꯌꯦ ꯑꯩꯒꯤ ꯌꯥꯏꯌꯦ ꯑꯗꯣ ꯑꯩꯖꯨ ꯅꯪꯉꯣꯟꯗ ꯀꯣꯜ ꯇꯧꯕꯗꯤ ꯑꯩꯅ ꯇꯧꯕꯖꯦ ꯅꯨꯡꯉꯥꯏ ꯇꯦ ꯅꯪꯅ ꯑꯣꯔꯛꯄꯁꯦ ꯅꯨꯡꯉꯥꯏꯌꯦ ꯍꯥꯏꯕ ꯑꯩꯅ ꯑꯁꯨꯝ ꯇꯧꯕ ꯂꯩꯌꯦ ꯍꯥꯏ ꯍꯥꯏꯕ ꯃꯥꯁꯨ ꯑꯁ ꯑꯁꯤ ꯅꯦꯠꯋꯥꯛꯁꯦ ꯌꯥꯝ ꯅꯨꯡꯉꯥꯏꯇꯦꯗ ꯍꯥꯏꯌꯦꯅꯦ
ꯐꯥꯏꯚ ꯖꯤ ꯐꯪꯕꯒ ꯅꯨꯃꯤꯠ ꯂꯩꯇꯦꯗ
ꯑꯩ ꯐꯥꯏꯚꯖꯤ ꯐꯪꯕ ꯍꯥꯏꯕꯕꯨ ꯅꯦꯠ ꯅꯨꯡꯉꯥꯏꯇꯦꯗ ꯀꯥꯏꯗꯒꯤ
ꯌꯥꯗ꯭ꯔꯦ
ꯃꯆꯤꯟ ꯊꯤꯕꯒꯤ ꯅꯦꯋꯥꯥꯛꯅꯦ
ꯑꯥꯗꯨꯅꯦ ꯍꯌꯦꯡꯗꯤ ꯁꯟꯗꯦꯅꯦ ꯆꯥꯔꯆ ꯆꯠꯇꯣꯏꯔꯣ
ꯑꯁ ꯈꯪꯗꯦ ꯈꯣꯏꯁꯦ ꯆꯠꯇꯕ ꯌꯥꯝ ꯀꯨꯏꯔꯦ ꯑꯥ ꯀꯩ ꯅꯣ ꯅꯣ ꯅꯣ ꯅꯣ ꯑꯗꯨ ꯅꯠ ꯇꯕ ꯋꯥꯔꯤ ꯁꯥꯟꯅꯁꯦꯀꯣ ꯅꯪꯁꯦ
ꯆꯠꯄ ꯆꯠꯇꯕꯗꯤ ꯀꯩꯁꯨꯝ ꯀꯥꯏ ꯗꯝꯅꯤꯗ ꯅꯨꯡꯁꯥꯒ ꯈꯔ ꯊꯣꯛꯑꯦ ꯑꯗꯨꯒ
ꯅꯨꯡꯁꯥ ꯊꯣꯛꯂꯗꯤ ꯐꯅꯤ ꯅꯣꯏꯗ ꯑꯩꯈꯣꯏꯗꯅ ꯅꯣꯡ ꯇꯥꯔꯗꯤ ꯐꯗꯣꯏꯅꯦ ꯈꯣꯏꯗꯗꯤ ꯅꯣꯡꯁꯨ ꯆꯨꯗꯦ ꯅꯨꯡꯁꯥꯁꯨ ꯊꯣꯂꯛꯑꯦ ꯑꯁ ꯍꯧꯖꯤꯛ ꯈꯔ ꯏꯪꯉꯦ ꯈꯤꯇꯪ ꯏꯪꯉꯦ
ꯎꯝ
ꯀꯩ ꯍꯦꯟꯖꯥꯡ ꯆꯥꯔꯒꯦ ꯉꯁꯤ
ꯎꯝ ꯑꯂꯨꯒ ꯕꯤꯟꯁ ꯍꯋꯥꯏ ꯑꯁꯥꯡꯕ ꯅꯠꯇꯕ ꯑꯃ ꯇꯦꯟꯕ ꯂꯩꯕꯗꯣ
ꯀꯩꯅꯣꯗꯣ ꯑꯥ ꯀꯣꯂꯤ ꯍꯋꯥꯏꯗꯣ
ꯑꯗꯨ ꯑꯣꯏꯔꯝꯒꯅꯤ ꯍ ꯑꯣꯏꯔꯝꯒꯅꯤ ꯑꯗꯨꯒ ꯎꯝ ꯌꯦꯔꯨꯝ ꯀꯥꯡꯉꯧꯒ ꯊꯥꯡꯖꯤꯡꯒꯤꯁꯨ ꯑꯃꯨꯛ ꯂꯩꯔꯤ ꯑꯩ ꯅꯍꯥꯟ ꯄꯨꯔꯛꯄꯗꯣ
ꯑꯥ
ꯉꯅꯨ ꯃꯌꯥꯝꯖꯦ ꯑꯈꯣꯏꯒꯤꯗꯤ ꯅꯠꯇꯦ ꯈꯣꯏꯒꯤꯁꯨ ꯌꯥꯎꯋꯦ ꯃꯤꯒꯤꯅ ꯍꯦꯟꯅ ꯌꯥꯝꯃꯦ
ꯆꯥꯔꯣ ꯉꯥꯟ ꯉꯥꯅꯨꯗꯣ ꯅꯣꯏꯁꯨ ꯄꯣꯔꯛ ꯅꯍꯥꯟ ꯑꯦ ꯍꯌꯦꯡ ꯑꯩ ꯃꯊꯪ ꯂꯥꯛꯄꯗ ꯅꯣꯏ ꯉꯥꯟ ꯉꯥꯅꯨ ꯄꯨꯊꯣꯛꯑꯣ ꯆꯥꯁꯦ
ꯏꯁ ꯏꯁ
ꯑꯩꯈꯣꯏ ꯅꯍꯥꯟꯁꯨ ꯀꯩꯅꯣ ꯑꯩꯈꯣꯏ ꯂꯩꯀꯥꯏ ꯑꯥ ꯃꯅꯨꯡꯗꯒꯤ ꯂꯩꯀꯥꯏꯒꯤꯗꯣ
ꯃꯅꯨꯡꯒꯤ ꯂꯩꯀꯥꯏꯔꯣꯅꯦ
ꯃꯅꯨꯡꯒꯤ ꯂꯩꯀꯥꯏꯗꯒꯤ ꯑꯩꯈꯣꯏ ꯉꯥꯅꯨ ꯑꯃ ꯂꯩꯔꯒ ꯆꯥꯏꯌꯦꯕ
ꯑꯥ
ꯃꯈꯥ ꯅꯣꯏ ꯂꯩꯀꯥꯏꯒꯤ ꯅꯨꯄꯤ ꯅꯨꯄꯤ ꯑꯃꯗꯣ ꯑꯗꯨꯒ
ꯑꯣ ꯑꯣ ꯅꯍꯥꯟ ꯃꯥꯏ ꯌꯨꯝ ꯆꯠꯄꯗꯨꯔꯥ
ꯑꯧ ꯑꯧ ꯌꯨꯝ ꯂꯥꯛꯄꯗꯣ ꯑꯗꯨ ꯃꯇꯝꯗ ꯑꯈꯣꯏ ꯆꯥꯏꯌꯦꯕ
ꯑꯣ
ꯆꯥꯇ꯭ꯔꯨꯛ ꯌꯥꯡꯈꯩꯒꯤ ꯎꯝ ꯆꯥꯇ꯭ꯔꯨꯛ ꯌꯥꯡꯈꯩꯒꯤ ꯆꯥꯕꯅꯦ ꯆꯥꯎꯗꯤ ꯆꯥꯎ ꯍꯥꯏꯕ ꯑꯩꯈꯣꯏꯅ ꯈꯔ ꯉꯥꯡꯕꯒꯤꯀꯣ ꯃꯣꯏꯗꯣ ꯌꯥꯝꯅ ꯍꯥꯏꯒꯦ ꯇꯧꯕ ꯑꯗꯨꯒꯤ ꯑꯩꯅ ꯑ ꯁꯤ ꯑꯩꯈꯣꯏ ꯍꯥꯟꯅ ꯆꯥꯕꯗꯣ ꯆꯥꯝꯃꯉꯥꯒꯤ ꯈꯛꯇ ꯆꯥꯕ ꯐꯪꯉꯦꯕ ꯑꯗꯨꯒꯤ ꯑꯁꯤ ꯈꯛꯇ ꯆꯥꯕ ꯐꯪꯉꯦꯍꯦ ꯅꯣꯏꯒꯤꯁꯦ ꯌꯥꯝ ꯇꯥꯡꯉꯦ ꯍꯥꯏꯕꯒꯤꯀꯣ
ꯎꯝ
ꯑꯗꯨꯒꯤ ꯆꯥꯇ꯭ꯔꯨꯛ ꯌꯥꯡꯈꯩꯒꯤ ꯂꯧꯔꯦ ꯀꯩꯅ
ꯈꯣꯏꯒꯤꯗꯤ ꯉꯥꯅꯨ ꯆꯥꯕ ꯌꯥꯕ ꯂꯩꯇꯦꯗ ꯂꯣꯏꯅ ꯑꯥ ꯀꯩꯅꯣ ꯑꯉꯥꯡ ꯑꯁ ꯀꯔꯤ ꯍꯥꯏꯅꯤ ꯑ ꯑꯃꯗꯤ ꯃꯆꯥ ꯂꯩꯌꯦꯕꯀꯣ ꯑꯃꯅ ꯊꯣꯛꯇ꯭ꯔꯤ ꯀꯩꯅꯣ ꯇꯧꯕꯗꯣ
ꯑꯧ
ꯃꯔꯨꯝꯗꯣ ꯌꯥꯝꯗ꯭ꯔꯦꯗ ꯑꯩꯈꯣꯏꯒꯤꯁꯨ ꯑꯃ ꯑꯅꯤ ꯇꯪ ꯉꯥꯏꯔꯦ
ꯑꯃꯅꯤꯇꯪ ꯉꯥꯏꯔꯁꯨ ꯈꯔ ꯈꯔ ꯑꯃ ꯑꯅꯤ ꯂꯩꯔꯗꯤ ꯌꯥꯔꯦꯗꯅ ꯆꯥꯅꯤꯡꯕ ꯃꯇꯝꯗ ꯆꯥꯕ ꯐꯪꯉꯦ
ꯆꯥꯕ ꯃꯥꯜꯂꯦ ꯉꯥꯅꯨ ꯃꯆꯥꯁꯤꯡꯗꯣ ꯑꯗꯨꯒꯤ
ꯑꯣ ꯃꯣꯏꯁꯦ ꯆꯦꯟꯕꯁꯨ ꯀꯌꯥꯝ ꯍꯩꯇꯕꯒꯤꯅꯤꯗ
ꯎꯝ ꯑꯈꯣꯏꯗꯤ ꯍꯨꯏ ꯂꯩꯇ꯭ꯔꯁꯨ ꯌꯨꯝ ꯊꯪꯅꯕꯁꯤꯡ ꯅꯠꯇ꯭ꯔꯒ ꯑꯥꯗꯒꯤ ꯍꯨꯏꯗꯣ ꯂꯥꯛꯑꯦꯗꯅ
ꯑꯗꯨꯒꯤꯅꯦ ꯂꯩꯕ ꯑꯂꯩ ꯑꯂꯩꯕꯥ ꯃꯐꯝꯗ ꯆꯠꯂꯒ ꯃꯣꯏꯅ ꯆꯥꯊꯣꯛꯄꯅꯦꯕ ꯃꯣꯏꯗꯣ ꯀꯩꯅꯣ ꯆꯥꯊꯣꯛꯄ ꯈꯛꯇ ꯅꯠꯇꯦ ꯁꯥꯟꯅꯔꯒ ꯇꯧꯕꯅꯦꯕ ꯃꯣꯏꯁꯦ ꯑꯍꯥꯟꯕꯗꯤ ꯁꯥꯟꯅꯔꯒ ꯇꯧꯔꯒ ꯑꯗꯨꯝ ꯑꯥ ꯇꯧꯕꯅꯦꯕ ꯃꯣꯏꯁꯦ ꯆꯥꯅꯤꯡꯉꯒ ꯆꯥꯕꯁꯨ ꯁꯨ ꯌꯥꯎ ꯌꯥꯎꯕ ꯅꯠꯇꯦꯕ ꯌꯥꯎ ꯑꯁ ꯌꯥꯎꯕ ꯅꯠꯇꯦꯕ ꯆꯨꯝꯕꯔꯥ ꯆꯨꯝꯗꯕꯔꯥ ꯈꯡꯗꯦꯅꯦ ꯆꯤꯟꯁꯦ ꯄꯜꯂꯒ ꯂꯩꯔꯦ ꯑꯥ ꯍꯣꯏ ꯒꯌ꯭ꯥꯟ ꯇꯔꯗꯤ ꯐꯥꯔꯦ ꯑꯁ ꯑꯗꯨꯅꯦ ꯑꯈꯣꯏꯅꯤ ꯒꯌ꯭ꯥꯟ ꯇꯥꯔꯗꯤ ꯐꯥꯔꯦ ꯃꯤꯅ ꯇꯥꯗ꯭ꯔꯁꯨ ꯑꯈꯣꯏꯅꯤ ꯇꯥꯔꯗꯤ ꯐꯥꯔꯦ ꯌꯥꯔꯣꯏ ꯑꯗꯨꯅꯦ ꯅꯠꯀꯣ ꯅꯪꯉꯣꯟꯗꯗꯤ ꯀꯣꯜ ꯇꯧꯕ ꯑꯗꯨꯝ ꯅꯨꯡꯉꯥꯏꯌꯦ ꯑꯇꯩ ꯈꯔ ꯅꯦꯋꯥꯔ ꯀꯩꯀꯥꯁꯦ ꯑꯗꯨꯝ ꯅꯨꯡꯉꯥꯏꯇꯕꯗꯣ
ꯑꯣ
ꯃꯊꯟꯇ ꯇꯠꯈꯤꯕꯗꯣ ꯋꯥꯔꯤ ꯅꯨꯡꯉꯥꯏꯕ ꯍꯧꯔꯀꯥꯟꯗ ꯑꯗꯨꯝ ꯅꯦꯋꯥꯛꯁꯦ ꯃꯊꯟꯇ ꯇꯠꯈꯤꯕ
ꯎꯝ
ꯍꯩꯍꯥ
ꯏꯁ ꯍꯩꯍꯥꯥ ꯀꯥꯏꯅ ꯊꯕꯛꯁꯨ ꯁꯨꯗ꯭ꯔꯒ ꯌꯥꯝ ꯋꯥꯕ ꯇꯥꯏꯞꯇ
ꯋꯥꯏꯅꯦ ꯀꯩꯅꯣ ꯋꯥꯔꯤ ꯁꯥꯕꯁꯦ ꯌꯥꯝ ꯋꯥꯕꯖꯥꯠꯅꯦ ꯋꯥ ꯉꯥꯡꯕꯁꯦ ꯌꯥꯝ ꯋꯥꯕ ꯖꯥꯠꯅꯦ
ꯏꯁꯤꯡ ꯊꯛꯑꯒ ꯉꯥꯡꯉꯣ ꯑꯗꯨꯗꯤ ꯏꯁꯤꯡ ꯃꯌꯥꯝ ꯃꯌꯥꯝ ꯊꯛꯆꯜꯂꯣ
ꯏꯁꯤꯡ ꯁꯨ ꯃꯌꯥꯝ ꯃꯌꯥꯝ ꯊꯛ ꯀꯩꯅꯣ ꯎꯆꯤꯗꯣ
ꯆꯥꯊꯣꯛꯑꯣ
ꯊꯥꯔꯛꯀꯅꯤ ꯑꯁꯤꯁꯦ
ꯍꯩꯅꯗꯦ ꯎꯆꯤꯁꯦ ꯑꯁ ꯑꯩ ꯅꯍꯥꯟ ꯂꯩꯐꯝꯗꯨꯗꯁꯨ ꯈꯨꯌꯥꯝ ꯑꯃꯗꯣ ꯆꯦꯟ ꯆꯦꯟꯗꯅꯀꯣ ꯑꯁ ꯍꯩꯅꯗꯕꯗꯣ ꯎꯆꯦꯛ ꯃꯊꯤ ꯃꯌꯥꯝꯗꯀꯣ ꯋꯥ ꯑ ꯋꯥꯏꯁꯤꯠꯕꯒ ꯋꯥꯏꯇꯩꯕꯒꯥ ꯌꯥꯝ
ꯎꯝ ꯑꯈꯣꯏꯗꯤ ꯀꯩꯅꯣ ꯄꯣꯠ ꯆꯩꯁꯨ ꯌꯥꯝꯈ꯭ꯔꯦꯕ ꯂꯩꯕ ꯀꯨꯏꯕꯒꯤꯀꯣ
ꯎꯝ
ꯑꯗꯨꯒꯤ ꯑꯁ ꯄꯣꯠ ꯆꯩꯩ ꯃꯌꯥꯝꯗꯣ ꯑꯗꯣ ꯑꯃꯨꯛ ꯁꯦꯡꯗꯣꯛ ꯁꯦꯡꯗꯣꯛ ꯇꯧꯗ꯭ꯔꯗꯤ ꯌꯥꯗꯦꯕ ꯃꯔꯛ ꯃꯔꯛꯇ ꯁꯦꯡꯗꯣꯛꯇ꯭ꯔꯗꯤ
ꯎꯝ ꯖꯝꯕꯣ ꯕꯣꯛꯁꯅ ꯍꯦꯟꯅ ꯐꯔꯦꯗꯥ ꯄꯨꯂꯞ ꯊꯝꯃꯒ
ꯑꯦ ꯖꯝꯕꯣ ꯁꯨ ꯖꯝꯕꯣ ꯐꯥꯎ ꯀꯣꯟ ꯀꯣꯟꯅꯗ꯭ꯔꯦ ꯑꯗꯨꯁꯨ ꯆꯥꯎꯕꯅꯦ ꯄꯤꯛꯄ ꯅꯠꯇꯦ ꯐꯤꯔꯣꯜ ꯃꯌꯥꯝꯗꯣ ꯐꯤꯌꯣꯜ ꯃꯌꯥꯝꯗꯣ ꯖꯝꯕꯣ ꯑꯃ ꯂꯣꯏꯅ ꯑ ꯍꯥꯞꯈ꯭ꯔꯦ ꯑꯗꯨꯗ ꯕꯦꯛ ꯑꯃꯗꯁꯨ ꯂꯣꯏꯅ ꯍꯥꯞꯈ꯭ꯔꯦ ꯑꯥꯏ ꯕꯦꯛ ꯑꯃ ꯑꯅꯤ ꯑꯍꯨ ꯍꯣ ꯃꯔꯤ ꯕꯦꯛ ꯃꯆꯥ ꯃꯆꯥꯁꯦ ꯑꯍꯨꯝꯒꯨꯝꯕ ꯂꯩꯔꯦ ꯑꯗꯨꯒ ꯑꯝ ꯕꯦꯛ ꯑꯆꯧꯕ ꯑꯃ ꯂꯩꯔꯦ ꯖꯝꯕꯣꯗ ꯂꯩꯔꯦ ꯐꯤꯔꯣꯟꯁꯤꯡꯁꯦ ꯑꯗꯨꯒ ꯕ꯭ꯂꯦꯡꯀꯦꯠꯅ ꯕꯣꯔꯥꯗ ꯍꯥꯞꯈ꯭ꯔꯦ ꯑꯍ ꯑꯦ ꯃꯆꯥ ꯃꯆꯥꯁꯤꯡꯅ ꯕꯦꯛ ꯃꯆꯥꯗ ꯍꯥꯞꯈ꯭ꯔꯦ ꯌꯥꯝꯃꯦ ꯄꯣꯠ ꯆꯩ ꯁꯤꯡꯖꯦ ꯕ꯭ꯔꯥꯏꯗ ꯀꯩ ꯀꯥꯥꯁꯦ ꯌꯥꯝꯕꯒꯤ ꯑꯩꯗꯤ ꯂꯩꯕ ꯌꯥꯝ ꯀꯨꯏꯔꯦꯕ
ꯎꯝ ꯆꯍꯤ ꯃꯉꯥ ꯍꯦꯜꯂꯕꯣ
ꯑꯥ ꯉꯥꯏꯈꯣ ꯑꯩꯠ ꯅꯥꯏꯟ ꯇ꯭ꯋꯦꯜꯐ ꯆꯍꯤꯁꯨ ꯇꯔꯨꯛ ꯀꯨꯝꯕ ꯁꯨꯔꯦ ꯀꯩꯅꯣ ꯃꯉꯥ ꯍꯦꯜꯂꯦ
ꯎꯝ ꯀꯨꯏꯔꯦꯅꯦ
ꯀꯨꯏꯔꯦ
ꯀ꯭ꯂꯥꯁ ꯎꯝ ꯑꯦꯂꯚꯦꯟ ꯀꯥꯔꯤꯉꯩꯗꯒꯤ ꯂꯩꯔꯕꯅꯦ ꯑꯁꯤꯗꯗꯤ ꯎꯝ ꯑꯥꯝ ꯆꯠꯈꯤꯕ ꯇ ꯑꯦꯁ ꯑꯥꯏ ꯑꯥ ꯌꯥ ꯀꯩꯅꯣ ꯊꯣꯛꯇꯦ ꯑꯁꯦ ꯀꯩꯒꯤ ꯑꯁ ꯑꯥ ꯑꯩꯌꯥꯍꯥ
ꯎꯝꯍꯍꯝ ꯍꯥꯟꯅ ꯐꯖꯅ ꯈꯜꯂꯒ ꯍꯥꯏꯔꯛꯑꯣ ꯍꯝꯍꯝ
ꯑꯁ ꯇꯣꯛꯑꯦꯗꯥ ꯀꯣꯟꯅ ꯍꯥꯏꯔꯒꯦ ꯑꯍꯦꯍꯦ
ꯍꯍꯝꯍꯝ
ꯑꯣ ꯆꯠꯈꯤꯕ ꯆꯍꯤꯗꯣ ꯑꯍꯍꯍ ꯑꯍ ꯆꯍꯤ ꯑꯗꯨꯗꯒꯤ ꯑꯥ ꯎꯝ ꯂꯥꯛꯄꯅꯦꯕ ꯑꯁꯤꯗꯗꯤ
ꯎꯝ ꯑꯥꯗ ꯑꯥꯗ ꯂꯩ ꯑꯥꯗ ꯂꯩꯕꯗꯣ ꯌꯥꯝ ꯊꯔꯥ ꯊꯥꯔꯛꯑꯝꯒꯅꯤꯀꯣ
ꯀꯩ
ꯑꯥꯗ ꯑꯝ ꯑꯃ ꯂꯩꯕꯗꯣ
ꯑꯣ ꯑꯁ ꯃꯥꯁꯨ ꯃꯔꯨꯞ ꯁꯥꯟ ꯁꯥꯟꯅꯕꯒꯤ ꯀꯥꯏꯗꯒꯤꯅꯣꯗ
ꯌꯥꯝ ꯆꯥꯎꯕ꯭ꯔꯥ ꯁꯥꯟꯅꯕꯗꯣ
ꯃꯥꯒꯤꯗꯣ
ꯃꯉꯥ ꯇꯔꯨꯛ ꯀꯨꯝꯕ ꯁꯥꯟꯅꯔꯝꯒꯗ꯭ꯔꯥ ꯇꯔꯥꯒꯨꯝꯕ ꯁꯅꯔ ꯃꯥꯗꯣ ꯑꯅꯤꯗꯤ ꯁꯥꯟꯅꯩ ꯍꯥꯏꯕꯅꯦꯕ ꯑꯗꯣ ꯈꯪꯗꯩ ꯑꯃ ꯇꯣ ꯑꯃꯨꯛ ꯇꯣꯛꯀꯅꯤ ꯍꯥꯏ ꯍꯥꯏꯕꯒꯨꯝꯁꯨ ꯇꯧꯕꯅꯦ ꯈꯪꯗꯦ ꯑꯅꯤ ꯁꯥꯟꯅꯕ
ꯊꯕꯛꯁꯨ ꯊꯕꯛꯁꯨ ꯇꯧꯕ ꯅꯨꯡꯉꯥꯏꯁꯨ ꯅꯨꯡꯉꯥꯏꯊꯣꯛꯄ ꯇꯥꯕꯅꯦ ꯊꯕꯛ ꯇꯧꯋꯦꯅ ꯑꯗꯨꯝ ꯑꯝ ꯑꯗꯨ ꯈꯛꯇꯒꯤ ꯇꯧꯕ ꯌꯥꯗꯦ ꯂꯩꯁꯥꯕꯤꯅꯦ ꯂꯩꯁꯥꯔꯤꯉꯩꯗ ꯅꯨꯡꯉꯥꯏꯊꯣꯛꯀꯗꯕꯅꯦ ꯑꯈꯣꯏ ꯆꯠꯇꯅ ꯂꯥꯡꯗꯅ ꯃꯤꯅ ꯉꯥꯡꯒꯦꯔꯥ ꯉꯥꯡ ꯑꯣꯏꯒꯦꯔꯥ
ꯑꯍ ꯃꯤꯅ ꯉꯥꯡꯕꯕꯨ ꯇꯥꯕ ꯌꯥꯕ꯭ꯔꯣ ꯎꯝ
ꯃꯤꯒꯤ ꯋꯥꯕꯕꯨ ꯋꯥꯔꯣ ꯂꯧꯕ ꯌꯥꯥꯕꯅꯠꯇꯦ
ꯑꯁ ꯈꯨꯖꯤꯟꯁꯨ ꯂꯣꯏꯅ ꯀꯥꯏꯈ꯭ꯔꯦ ꯇꯦꯛꯈ꯭ꯔꯦ ꯑꯃꯨꯛ
ꯆꯄꯜ ꯐꯥꯎ ꯇꯣꯡꯅꯕ ꯂꯩꯇ꯭ꯔꯦ
ꯑꯁ ꯑꯩꯁꯨꯅꯦ ꯑꯥ ꯑꯥ